ꯅꯨꯡꯉꯥꯏ ꯀꯔꯤ ꯇꯧꯔꯒ ꯂꯤꯕ꯭ꯔꯣ ꯇꯤꯔꯣꯂꯥꯡ
ꯑ ꯁꯇꯅꯦ
ꯑꯣ ꯑꯩꯁꯨ ꯁꯨꯇ ꯂꯩꯕꯒꯗꯨ ꯨꯝ ꯌꯨꯝꯗ ꯂꯩꯗ
ꯍ ꯀꯣ ꯐꯔꯗ
ꯅꯪ ꯀꯩꯗꯧꯉꯥꯏ ꯁ꯭ꯀꯨꯜ ꯀꯛꯒꯦ ꯍꯥꯏꯕ꯭ꯔꯣ
ꯗ ꯊꯔꯗꯤ ꯃꯥꯏ ꯀꯒꯅꯤ
ꯃꯤ ꯇꯧꯈ꯭ꯔꯕ꯭ꯔꯣ
ꯎꯝ ꯇꯧꯈ꯭ꯔꯦ
ꯑꯣ ꯉꯉꯥꯏꯕ ꯂꯤꯕꯤꯣ ꯅ
ꯆꯥꯛꯗꯤꯁ ꯆꯥꯔꯔꯕꯣ
ꯁꯔꯦ ꯍꯣꯏ ꯀꯣꯏ ꯇ ꯈꯣꯏꯗꯒꯤ ꯅꯍꯥꯟ ꯆꯈ꯭ꯔꯦ ꯆꯥꯕ ꯀꯨꯏꯈ꯭ꯔꯦ
ꯑꯣ ꯌꯥꯝ ꯐꯩꯅꯦ ꯑꯗꯨꯗꯤ
ꯍꯣꯏꯣꯏ
ꯀ ꯌꯦꯟꯁꯥꯡ ꯆꯥꯕ꯭ꯔꯣ ꯎꯝ ꯑꯩꯁꯨ ꯆꯥꯔꯦ
ꯑꯥ ꯉꯁꯤꯗꯤ ꯑꯩꯈꯣꯏꯒꯤ ꯀꯔꯤꯅꯣ ꯑꯃꯨꯛꯀ ꯀꯧꯈ꯭ꯔꯤꯅꯦ ꯏꯟꯁꯥꯡꯁꯨ ꯑꯥ ꯕꯦꯝꯕꯨ ꯁꯨꯠ ꯈꯪꯕ꯭ꯔꯥ
ꯑ
ꯎꯝ ꯕꯤꯕꯨꯁ ꯁ ꯇꯧꯕꯗꯣ ꯑꯗꯨ ꯑꯁ ꯏꯆꯦꯅ ꯐꯖꯅ ꯊꯣꯡꯅꯒꯆꯥ ꯑꯥꯏꯅꯦ
ꯑꯁ ꯌꯥꯝ ꯍꯥꯎꯔꯝꯃꯅꯤ ꯖꯣꯇ
ꯍꯣꯏ ꯍꯧꯖꯤꯛꯀꯥꯟꯗꯤ ꯕꯦꯝꯕꯨ ꯁꯨꯠꯇꯣ ꯌꯥꯝ ꯂꯩꯈ꯭ꯔꯦ
ꯑꯝ
ꯅꯪ ꯅꯪ ꯑꯁꯤꯗ ꯂꯥꯛꯄ ꯀꯩꯗꯧꯉꯥꯏꯗꯨꯔꯥ ꯏꯝꯐꯥꯜꯗ ꯂꯥꯛꯄꯗꯣ ꯍ
ꯑꯞꯇꯥ ꯑꯃꯗꯤ ꯁꯨꯈ꯭ꯔꯦꯗ ꯑꯩꯩꯁꯨ ꯗꯦꯗꯤ ꯈꯪꯗ꯭ꯔꯦꯗ
ꯑꯥ ꯑꯗꯨ ꯅꯪ ꯇꯃꯦꯡꯂꯣꯡꯗ ꯂꯩꯔꯤꯉꯥꯏ ꯑꯗꯨ ꯕꯦꯝꯕꯨ ꯁꯨꯠꯇꯣ ꯏ ꯊꯣꯛꯈ꯭ꯔꯕ꯭ꯔꯥ ꯅꯠꯇ꯭ꯔꯒ ꯊꯣꯛꯇ꯭ꯔꯤꯕ꯭ꯔꯥ
ꯌꯥꯝ ꯊꯣꯛꯈ꯭ꯔꯦꯗ ꯆꯥ ꯆꯥ ꯆꯥ ꯌꯥꯝ ꯆꯗ
ꯎꯝ ꯑꯩꯅ ꯈꯟꯕꯗꯤ ꯑꯗꯨ ꯕꯦꯝꯕꯨ ꯁꯨꯗꯣꯏ ꯌꯥꯝ ꯍꯧꯖꯤꯛ ꯤ ꯐꯤꯐꯇꯤ ꯔꯨꯄꯤꯁꯀꯤꯁꯨ ꯌꯥ ꯌꯥꯝ ꯊꯣꯛꯈ꯭ꯔꯦ ꯍꯥꯏꯅ ꯈꯜꯂꯤꯅꯦ
ꯑꯩ ꯅꯅꯨꯡꯃ ꯀ ꯑ ꯆꯠ ꯆꯠꯂ ꯑ ꯑꯩ ꯅꯍꯥꯟ ꯖꯥꯠ ꯆꯠꯄ ꯀꯥꯟꯗꯗꯤ ꯐꯤꯐꯇꯤ ꯔꯨꯄꯤꯁꯀꯤꯗꯣ ꯆꯥꯕ ꯌꯥꯗꯦꯕ ꯑ ꯂꯤ ꯇ ꯂꯤꯇꯣ ꯍꯧꯖꯤꯛꯤ ꯌꯥꯝ ꯌꯥꯝꯅ ꯄꯤꯈ꯭ꯔꯦ ꯍ ꯑꯗꯨ ꯀ ꯐꯈ꯭ꯔꯦꯅꯦ ꯌꯥꯝ ꯂꯩꯈ꯭ꯔꯕ ꯃꯥꯜꯂꯦ ꯍ
ꯅꯪꯗꯤ ꯀꯗꯥꯏꯗꯦꯅꯣ
ꯑꯦꯁꯨ ꯒꯦꯝꯕꯤꯂꯁꯦ ꯂꯩꯌꯦꯦ ꯅꯪꯗꯤꯦ
ꯑꯩꯁꯨꯅꯤꯅꯦ
ꯑꯣ ꯑꯗꯨꯗꯤ ꯊꯦꯡꯅꯁꯤ ꯀ
ꯊꯦꯡꯅ ꯁ
ꯉꯁꯤ ꯑꯩ ꯀꯔꯤ ꯇꯧꯒꯦꯔꯥ ꯍꯥꯏꯅ ꯂꯩꯅꯦ
ꯎꯝ
ꯅꯪ ꯏꯊꯟꯕꯨ ꯈꯪꯕ꯭ꯔꯥ
ꯎꯝ ꯈꯪ ꯈꯪꯉꯦ
ꯑꯗꯨ ꯏꯊꯟ ꯃꯁꯥ ꯐꯥꯕ꯭ꯔ ꯐꯗꯕ꯭ꯔꯥ
ꯌꯥꯝ ꯐꯕꯅꯤꯗ
ꯑꯣ ꯑꯩꯒꯤ ꯍꯣꯏ ꯌꯥꯝ ꯁꯥꯊꯤꯌꯦꯅꯦ ꯑꯥꯁꯤꯗ ꯏꯁꯤꯡ ꯏꯁꯤꯡ ꯁꯝꯅꯔꯒ ꯂꯩꯅꯦ ꯏꯊꯥꯟ ꯄꯨꯕ ꯂꯥꯛꯑꯣ ꯀꯣ ꯆꯟ ꯆ ꯆꯥꯟꯕꯨꯗꯨ ꯈꯝ꯭ꯔꯥ
ꯑꯥ ꯈꯉꯦ
ꯎꯝ ꯌꯔ ꯉꯆꯟꯁꯨ ꯌꯥꯝ ꯁꯥꯊꯤꯔꯒ ꯂꯩ ꯑꯁꯤꯗ ꯏꯁꯤꯡ ꯏꯁꯤꯡ ꯁꯥꯟꯅꯔꯒ ꯂꯩꯅꯦ ꯄꯅꯤꯡꯉꯥꯏ ꯂꯥꯛꯑꯣ ꯀꯣ ꯌꯥꯗꯕꯅꯦ ꯌꯥꯗꯕꯪ ꯉꯥꯛꯇꯅꯤ ꯅ ꯅꯕꯅꯤꯕꯨ ꯄꯨꯕꯂꯛꯀꯦ ꯍꯥꯏꯅꯦ ꯌꯥꯗꯦ ꯑꯁ ꯌꯥꯅꯤ ꯍꯥꯏꯌꯦ ꯁꯤꯗꯤ ꯅꯪꯒꯤꯗꯗ ꯗꯗꯥ ꯅꯕꯥꯅꯤ ꯕꯨꯄꯨꯕ ꯂꯥꯛꯀꯦ ꯍꯥꯏꯅꯦ ꯑꯣꯀꯦ ꯅꯣ ꯄ꯭ꯔꯣꯕ꯭ꯂꯦꯝ ꯍꯧꯖꯤꯛꯇꯤ ꯁꯥꯊꯤꯔꯣꯏ ꯍꯥꯏ ꯑꯃꯨꯛꯀ
ꯅꯣꯏꯁꯨ ꯍꯦꯟꯒꯨꯝꯕ ꯂꯩꯕ꯭ꯔꯥ ꯅꯣꯏꯁꯨ ꯑꯁꯤ ꯀꯔꯤꯅꯣ ꯑꯁꯤ ꯂꯩꯌꯔꯥ ꯀꯣ ꯂꯩꯌꯔꯥ ꯑꯗꯨꯒꯨꯝꯕ ꯅꯣꯏꯁꯨ ꯂꯩꯕ꯭ꯔꯥ
ꯑꯥ ꯂꯩꯕꯅꯤ ꯑꯩꯈꯣꯏꯁꯨ ꯃꯔꯤ ꯃꯉꯥꯔꯥ
ꯑ ꯃꯔꯤ ꯃꯉꯥꯔꯥ ꯂꯩꯌꯦ ꯍꯥꯏꯕ
ꯑ ꯀꯣꯏꯁꯨ ꯌꯄꯅꯤ
ꯑ ꯑꯗꯨ ꯅꯪ ꯆꯥꯛ ꯑꯗꯨꯝ ꯄꯤꯖꯕ꯭ꯔꯥ ꯃꯣꯏꯕꯨ
ꯑ ꯆꯤꯟꯖꯥꯛꯇꯣ ꯃꯣꯏ ꯗꯨꯀꯥꯟꯗꯒꯤ ꯂꯩꯔꯒ ꯑꯗꯨꯣ ꯄꯤꯕꯅꯤ
ꯑꯣ ꯑꯇꯩꯗꯤ ꯄꯤꯗꯦ
ꯑꯥ ꯑ ꯆꯥꯛꯀꯨꯝꯕ ꯑꯥ ꯑꯗꯨꯒꯨꯝꯕꯗꯣ ꯈꯤꯇꯪ ꯈꯤꯇꯪ ꯇꯦꯟ ꯊꯂꯒ ꯄꯤꯕꯅꯦ ꯃꯣꯏꯒꯤ
ꯑꯣ ꯑꯩꯈꯣꯏ ꯑ ꯑꯩꯈꯣꯏ ꯇꯃꯦꯡꯂꯣꯡꯗ ꯗꯤ ꯀꯔꯤꯅꯣ ꯇꯧꯋꯤꯗ ꯃꯅꯥ ꯀꯣ ꯏꯁꯀ꯭ꯋꯥꯁ ꯃꯅꯥꯒ ꯆꯥꯛꯅꯛ ꯇ ꯄꯤꯑ ꯃꯣꯏꯒꯤ ꯏꯟꯁꯥꯡ ꯑꯥꯎ ꯃꯣꯏꯒꯤ ꯒꯤ ꯆꯤꯟꯖꯥꯛ ꯄꯣ ꯄꯤꯗꯦ ꯍꯥꯎ ꯑꯁꯤꯁꯤꯕ
ꯍꯧꯔꯅꯤ ꯑꯗꯨꯗꯤ ꯅꯣꯏꯒꯤꯗꯤ
ꯑ ꯆꯤꯟꯖꯥꯛ ꯐꯥꯕꯅꯁꯨ ꯑꯍꯥꯎꯧꯕ ꯂꯩꯌꯦ ꯍꯥꯏꯌꯦꯀꯣ
ꯑꯥ ꯑꯗꯨꯅꯦ ꯍꯥꯎꯒꯅꯤ ꯅꯒꯤ
ꯈꯪꯗ ꯈꯪꯗꯦꯗ ꯑꯩꯈꯣꯏꯗꯤ
ꯑꯗꯨꯃꯥꯏꯩꯅ ꯄꯤꯖ ꯄꯤꯖꯔꯒ ꯍꯧꯖꯤꯛꯇꯤ ꯌꯥꯝ ꯆꯥꯎꯈ꯭ꯔꯦ ꯑꯩꯈꯣꯏꯒꯤꯗꯣ ꯃꯔꯛ ꯃꯔꯛꯇꯗꯤ ꯀꯣꯕꯤ ꯄꯤ ꯄꯤꯖꯕ ꯃꯔꯛ ꯃꯔꯛꯇꯗꯤ ꯑꯁꯤ ꯏꯁꯀ꯭ꯋꯥꯁꯀꯤ ꯃꯅꯥꯗꯣ ꯑꯗꯨ ꯄꯤꯖꯕ
ꯌꯥꯝꯟꯥꯏꯩꯅꯅꯦ ꯍꯥꯏꯗ
ꯎꯝ ꯑꯩꯁꯨ ꯉꯛꯈ꯭ꯔꯕꯅꯤꯅꯦ ꯑꯁꯤ ꯑꯩꯈꯣꯏꯗꯗꯤ ꯃꯥꯒꯤ ꯆꯤꯟꯖꯥꯛ ꯄꯤꯗ꯭ꯔꯗꯤ ꯌꯥꯗꯦ ꯍꯥꯏꯌꯦ ꯑꯗꯨ ꯑꯩꯈꯣꯏ ꯇꯃꯦꯡꯂꯣꯡꯒꯤ ꯌꯨꯝꯗꯗꯤ ꯆꯤꯟꯖꯥꯛ ꯄꯤꯗ꯭ꯔꯁꯨ ꯑꯗꯨꯝ
ꯎꯝ ꯃꯥꯅꯦ ꯃꯥꯅꯦ ꯑꯩꯈꯣꯏ ꯑꯗꯨꯗꯤ ꯒꯨꯝꯕ ꯃꯅꯥꯒꯨꯝꯕꯁꯨ ꯐꯪꯗꯕꯀꯣ
ꯎꯝ
ꯎꯝ
ꯑꯩꯈꯣꯏꯁꯨ ꯃꯅꯥꯠ ꯊꯤꯕ ꯅꯣꯏꯁꯨ ꯃꯅꯥꯠ ꯊꯤꯌꯣꯅ
ꯎꯝ
ꯌꯣꯟ ꯅꯣꯏ ꯌꯣꯟꯕ꯭ꯔꯥ ꯀꯔꯤ ꯇꯧꯒꯦ
ꯌꯣꯟꯗꯦꯗ ꯌꯨꯝꯗ ꯆꯅꯤꯡꯉꯥꯏꯀꯣ ꯎꯝ ꯃꯤ ꯌꯥꯝꯕꯒꯤ ꯑꯃꯥ ꯈꯛꯇꯁꯨ ꯆꯥꯕ ꯌꯥꯗ ꯑꯩꯈꯣꯏꯅ ꯂꯣꯏꯅꯃꯛ ꯆꯥꯈ꯭ꯔꯦ ꯍꯧꯖꯤꯛ ꯑꯃ ꯈꯛꯇ ꯂꯩ
ꯑꯁ ꯌꯥꯝ ꯆꯥꯔꯝꯃꯅꯤꯅꯦ ꯅꯣꯏꯗꯤ ꯑꯗꯨꯗꯤ
ꯍꯣꯏ ꯌꯥꯝ ꯆꯥꯈ꯭ꯔꯕꯅꯦ ꯑꯃꯈꯛꯇ ꯂꯩꯔꯒ ꯆꯥꯛꯀ ꯀ꯭ꯁꯀꯤ ꯃꯅꯥ ꯆꯥ ꯆꯥꯔꯒ ꯂꯩ ꯅꯣꯢ ꯇꯃꯦꯡꯂꯣꯡꯒꯤ ꯌꯨꯝꯗ ꯐ꯭ꯂꯥꯋꯔ꯭ꯁ ꯌꯥꯝ ꯂꯩꯕ ꯃꯥꯜꯂꯦꯀꯣ
ꯑꯥ ꯂꯩ
ꯀꯔꯤ ꯀꯔꯤ ꯐ꯭ꯂꯥꯋꯔꯁ ꯂꯩꯕ꯭ꯔꯥ
ꯑꯩꯁꯨ ꯃꯃꯤꯡꯗꯤ ꯈꯪꯗꯦꯗ ꯑꯗꯨꯝ ꯂꯩ ꯂꯩꯕꯗꯤ ꯈꯪꯉꯦ ꯑꯗꯨ
ꯑꯩ ꯅꯍꯥꯟ ꯊꯣꯛꯄ ꯀꯥꯟꯗ ꯌꯦꯡ ꯌꯦꯡꯒꯦ ꯍꯥꯏꯔꯒ ꯑꯃꯨꯛꯀ ꯀꯧꯈ꯭ꯔꯤꯅꯤ ꯉꯁꯤꯗꯤ ꯀꯔꯤ ꯇꯧꯒꯦꯔꯣ
ꯑꯁ ꯑꯗꯨꯝ ꯌꯨꯝꯗ ꯂꯩꯒꯅꯤꯗ ꯁꯤꯗꯤ ꯀꯩꯁꯨ ꯇꯧꯔꯔꯣꯏꯗ
ꯊꯕꯛ ꯂꯩꯇꯕ꯭ꯔꯣ
ꯑ ꯂꯩꯇ꯭ꯔꯦ
ꯎꯝ
ꯑꯩꯁꯨ ꯌꯨꯝꯗ ꯂꯩꯔꯒ ꯐꯣꯟꯗ ꯑꯗꯨꯝ ꯀꯣꯜ ꯇꯧꯔꯒ ꯂꯩꯒꯅꯤ ꯍꯥꯏꯅ ꯈꯜꯂꯤꯅꯦ
ꯑ ꯑ ꯎꯝ
ꯅꯪ ꯇꯤ ꯂꯩꯔꯤꯛꯁꯨ ꯄꯔꯝꯒꯅꯤ ꯀꯣ
ꯂꯥꯏꯔꯤꯛꯁꯨ ꯄꯥꯒꯗꯕꯅꯤꯅꯦ
ꯎꯝ
ꯑꯩꯗꯤꯛꯁꯨ ꯄꯥꯗ꯭ꯔꯦ ꯌꯨꯝꯗ ꯑꯗꯨꯝ ꯂꯩꯒꯅꯤ ꯍꯧꯖꯤꯛꯇꯤ ꯏ
ꯑꯝ
ꯅꯣꯏꯒꯗ ꯁꯨ ꯃꯦꯡꯒꯣ ꯂꯩꯕ꯭ꯔꯥ
ꯎꯝ ꯃꯒꯣ ꯑ
ꯃꯥꯒꯤ ꯇ꯭ꯔꯤꯗꯣ ꯑꯅꯤ ꯑꯍꯨꯝꯗꯤ ꯂꯩꯑꯦ
ꯑꯣ ꯑꯗꯨ ꯌꯥꯝ ꯄꯥꯟꯕ꯭ꯔꯥ
ꯑꯥ ꯌꯥꯝ ꯄꯥꯜꯂꯦ
ꯑꯣ
ꯆꯥꯕꯅ ꯆꯥꯕꯅ ꯂꯣꯏꯔꯦ
ꯑ ꯌꯥꯝ ꯆꯥꯎꯅꯦ
ꯆꯃꯟꯕꯒꯤ ꯆꯥꯅꯤꯡꯗ꯭ꯔꯦꯅꯦ
ꯆꯥꯒꯗꯕꯅꯦꯅ ꯀꯩꯅꯣ ꯇꯥꯃꯦꯟꯂꯣꯡꯗ ꯂꯩꯕ ꯀꯥꯟꯗꯗꯤ ꯑꯁ ꯕꯦꯡꯒꯣꯜ ꯌꯥꯝ ꯌꯥꯝ ꯆꯥꯅꯤꯡꯕꯅꯦ ꯑꯩꯁꯨ ꯍꯧꯖꯤꯛ ꯁꯤꯗ ꯂꯣꯏꯔꯒ ꯆꯥꯅꯤꯡꯕꯗꯣ ꯂꯥꯛ ꯐꯠꯇ꯭ꯔꯦ ꯌꯥꯝ ꯂꯩꯕꯒꯤꯔ ꯈꯪꯗꯦ
ꯑꯗꯨꯅꯦꯃꯦꯉꯣꯟꯗꯗꯤ ꯌꯥꯝ ꯄꯥꯟꯗꯕꯒꯤꯀꯣ ꯄꯥꯜꯂꯁꯨ ꯁꯣꯔ ꯇꯥꯄꯔꯦ ꯈꯤꯇꯥꯡ ꯀꯔꯤꯅꯣ ꯇꯧꯕꯒꯤꯦ
ꯁ꯭ꯋꯠ ꯑꯣꯏ ꯀꯣ ꯑꯩꯁꯨ ꯕꯖꯥꯔꯗ ꯊꯤꯈ꯭ꯔꯕꯅꯦꯕ ꯑ ꯎꯝ ꯆꯥꯕ ꯌꯥꯕꯗꯤ ꯌꯥꯏ ꯑꯗꯨ ꯑꯣꯏꯔꯁꯨ ꯌꯥꯝꯅ ꯆꯥꯕ ꯅꯨꯡꯉꯥꯏꯇꯕ
ꯑꯗꯨꯅꯦ
ꯁ꯭ꯋꯤꯠꯁꯨ ꯂꯩꯇꯕ ꯃꯥꯜꯂꯤꯗꯣ
ꯎꯝ ꯁꯤꯗꯗꯤ ꯌꯥꯝ ꯌꯥꯝꯕꯒꯤ ꯑꯗꯨꯒꯤ
ꯎꯝ ꯑꯁ ꯍꯧꯖꯤꯛ ꯅꯪ ꯌꯨꯝꯗ ꯂꯩꯅꯦꯕꯀꯣ
ꯑꯥ
ꯑ ꯑꯗꯨꯗꯤ ꯀꯣꯟꯅ ꯀꯣꯜ ꯇꯧꯔꯛꯀꯦꯀꯣ ꯍꯣꯏ ꯍꯣꯏ ꯊꯝꯈ꯭ꯔꯁꯦꯃ
ꯊꯝꯈ꯭ꯔꯥꯁꯦ
ꯍꯣꯏ ꯍꯣꯏ